ꯑꯁ
ꯍꯜꯂꯣ
ꯇꯥꯕ꯭ꯔꯣ
ꯍꯜꯂꯣ ꯍꯜꯂꯣ
ꯗꯥ ꯆꯦꯇꯟꯗꯣ
ꯑꯥ ꯇꯥꯕ꯭ꯔꯣ ꯅꯪ ꯀꯥꯏꯗꯅꯣ ꯑꯃꯝ ꯂꯩꯕ ꯃꯥꯜꯂꯦ ꯊꯣꯛꯂꯛꯑꯣꯅꯦ
ꯊꯣꯛꯂꯛꯀꯦ ꯑꯩ ꯋꯥꯠꯁꯔꯨꯝ ꯆꯪꯉꯤꯕ ꯄꯥꯏꯌꯣ ꯑꯝꯇ ꯗ ꯆꯦꯇꯟꯗꯣ ꯐꯣꯟꯗꯣ ꯄꯥꯏꯔꯛ ꯇꯦꯕ ꯑꯗ ꯃꯥꯅ ꯃꯥ ꯍꯥꯏꯁꯦ ꯍꯥꯟꯅꯒꯤꯗꯤ ꯃꯦꯁꯦꯁ ꯊꯥꯔꯝꯕ ꯍꯥꯟꯅꯒꯤꯗꯤ ꯂꯩꯗꯧ ꯃꯥꯟꯗꯦ ꯂꯩꯗꯧ ꯐꯨꯜ ꯑꯣꯏꯔꯅꯤ ꯑꯅꯧꯕ ꯗꯤꯄꯥꯔꯠꯃꯦꯟꯒꯤꯗꯤ ꯂꯩꯅꯤꯅ ꯍꯥꯏꯌꯦꯕꯀꯣ
ꯑꯅꯧꯕ ꯗꯤꯄꯥꯔꯠꯃꯦꯟꯗꯤ ꯀꯝꯕ
ꯈꯪꯗꯦ ꯑꯅꯧꯕ ꯗꯤꯄꯥꯔꯠꯃꯦꯟ ꯍꯥꯏꯁꯦ ꯀꯣꯂꯦꯖꯀꯤ ꯑꯣꯏꯗꯣꯏꯔꯥ ꯁꯤꯅꯤ ꯑꯩꯅ ꯍꯥꯏꯗꯤ ꯀꯔꯤꯅꯣꯕ ꯁꯤꯅꯤꯑꯅꯧꯕ ꯗꯤꯄꯥꯔꯠꯃꯦꯟ ꯍꯥꯏꯁꯦ ꯀꯣꯂꯦꯖ ꯂꯦꯁꯀꯤ ꯋꯥꯔꯤꯔ ꯍꯥꯏꯔꯛꯈꯤꯗ
ꯑꯅꯧꯕ ꯗꯤꯄꯥꯔꯠꯃꯦꯟ ꯍꯥꯏꯁꯦ ꯀꯩꯅꯣ ꯒ꯭ꯌꯥꯟ ꯇꯥꯗ꯭ꯔꯦꯕ ꯑꯩꯁꯨ ꯑꯅꯧꯕ ꯗꯤꯄꯥꯔꯠꯃꯦꯟ ꯍꯥꯏꯁꯦ ꯑꯩꯅ ꯀꯣꯂꯦꯖꯀꯤꯔꯥ ꯅꯠꯇ꯭ꯔꯒ ꯀꯣꯂꯦꯖꯀꯤ ꯑꯣꯏꯔꯒꯗꯤ ꯑꯦꯗꯦꯠꯇ ꯃꯌꯥꯝ ꯂꯩꯕ ꯂꯧꯁꯤꯟꯗꯤꯕ ꯃꯌꯥꯝ ꯁꯤ ꯂꯩꯔꯝꯒꯅꯤꯗꯅ ꯑꯗꯨꯒꯤꯔ ꯅꯠꯇ꯭ꯔꯒꯅ ꯑꯔꯤꯕ ꯍꯥꯏꯔꯒꯅ ꯍꯥꯟꯅꯒꯤ ꯂꯧꯁꯟꯅꯤꯡꯉꯥꯏ ꯂꯩꯔꯕ ꯀꯥꯡꯕꯨꯅ ꯑꯔꯤꯕꯆꯤꯡꯉꯤꯔ
ꯎꯝ ꯁꯅꯥ ꯐꯣꯟ ꯗꯣ
ꯑꯗ ꯀꯔꯝꯕ ꯑꯣꯏꯗꯣꯏꯅꯣꯁꯨ ꯈꯪꯗ꯭ꯔꯦꯕ ꯃꯥꯅ ꯍꯥꯏꯁꯦ ꯑꯗꯣ ꯍꯣꯔꯦꯟ ꯃꯥ ꯑꯩ ꯃꯦꯁꯦꯁꯇꯨ ꯊꯥꯈꯤꯅꯦ ꯀꯣꯂꯦꯖꯀꯤ ꯑꯣꯏꯗꯣꯏꯔ ꯈꯜꯂꯤꯕ ꯑꯩꯁꯦ ꯑꯗꯣ ꯀꯩꯅꯣ ꯇꯧ ꯄꯨꯔꯥꯕ ꯑꯩꯈꯣꯏꯒꯤ ꯆꯨꯝꯅꯅꯦ ꯑꯩꯈꯣꯏꯒꯤ ꯀꯩꯅꯣ ꯑꯣꯏꯅ ꯒꯣꯕꯔꯃꯦꯟꯅ ꯊꯕꯛ ꯑꯣꯏꯅ ꯀꯧꯔꯛꯄ ꯂꯩꯗꯅ ꯗꯥꯏꯔꯦꯛ ꯗꯥꯏꯔꯦꯛ ꯀꯧꯔꯛꯄꯗ ꯑꯥ ꯀꯣꯂꯦꯖ ꯁ꯭ꯀꯨꯜꯒꯤ ꯑꯣꯖꯥ ꯑꯣꯏꯔꯁꯨ ꯗꯥꯏꯔꯦꯛ ꯀꯧꯔꯛꯄꯗꯗꯤ ꯃꯣꯏ ꯑꯗꯨꯝ ꯊꯨꯅ ꯍꯥꯏꯗꯣꯛꯄ ꯑꯗꯨꯝ ꯂꯩꯇ꯭ꯔꯥ ꯂꯥꯏꯕꯛꯐꯔꯒꯗꯤ ꯑꯗꯨꯗꯤ ꯑꯗꯨꯝ ꯉꯍꯥꯛꯇꯛ ꯆꯍꯤꯁꯦꯥ ꯄꯩꯈꯥ ꯊꯥꯔꯀꯥꯟꯗ ꯆꯍꯤ ꯊꯕꯛ ꯍꯥꯏꯗꯣꯛꯑꯒꯝ ꯖꯣꯏꯟ ꯇꯧꯗꯣꯏꯅꯦꯕ ꯑꯗꯨꯒꯤ ꯌꯥꯝ ꯊꯨꯕ ꯑꯃꯅ ꯃꯣꯏꯒꯤ ꯒꯣꯔꯃꯦꯟꯅ ꯀꯧꯔꯒꯅ
ꯎꯝ
ꯅꯠꯇ꯭ꯔꯥ ꯑꯗꯨꯒ ꯑꯩꯈꯣꯏꯒꯤ ꯑꯦꯗꯠꯇ ꯇꯧꯕꯁꯤꯅ ꯑꯃꯨꯛ ꯉꯥꯏꯕꯤ ꯈꯣꯠꯄꯤ ꯆꯍꯤꯗꯨ ꯁꯨꯝ ꯇꯧ ꯂꯩꯕꯗꯨꯅꯦꯕ ꯇꯧꯔꯤꯁꯦ
ꯍꯥꯏꯗꯨꯅ ꯌꯦꯡꯉꯣ
ꯅꯨꯡꯉꯥꯏꯕ ꯑꯃ ꯆꯪꯗꯣꯔꯤꯕ ꯀꯩ ꯆꯥꯏꯅꯣ
ꯑꯩꯗꯣ ꯎꯏꯒꯦ ꯇꯧꯔꯨꯔꯕ ꯑꯗꯩꯗꯨꯗ ꯑꯨꯏꯗꯅꯕꯅ ꯍꯩꯀꯨꯖꯦ ꯈꯅꯥꯎꯖꯨ ꯅꯨꯡꯉꯥꯏꯇꯕ ꯉꯔꯥꯡꯖꯨ ꯂꯣꯛ ꯌꯥꯝ ꯈꯨꯕ
ꯑꯗꯣ ꯑꯗꯣ ꯑꯩꯅ ꯍꯥꯏꯅꯤꯡꯉꯤꯁꯦ ꯑꯔꯤꯕꯗꯗꯤ ꯑꯔꯤꯕꯗꯗꯤ ꯃꯥꯏꯗꯣ ꯂꯩꯇꯦ ꯍꯥꯏꯕ ꯃꯥꯜꯂꯦꯕꯀꯣ ꯑꯅꯧꯕ ꯗꯤꯄꯥꯔꯠꯃꯦꯟꯒꯤꯗꯤ ꯂꯩꯅꯤ ꯁꯤꯅꯦꯕ ꯃꯥ ꯍꯥꯏꯖꯦ ꯑꯅꯧꯕ ꯍꯥꯏꯖꯦ
ꯑꯗꯨꯗꯣ ꯑꯩ ꯒ꯭ꯌꯥꯟ ꯇꯥꯗ꯭ꯔꯦꯕ ꯑꯅꯧꯕ ꯑꯔꯤꯕ ꯍꯥꯏꯖꯦ ꯑꯩꯖꯨ ꯒ꯭ꯌꯥꯟ ꯇꯥꯗꯦꯕ ꯀꯣꯂꯦꯖ ꯑꯔꯤꯕꯗꯗꯤ ꯂꯩꯇ꯭ꯔꯦ ꯍꯥꯏꯔꯥ ꯑꯗꯨ ꯃꯥꯜꯂꯦꯕ ꯀ꯭ꯂꯣ ꯀꯣꯂꯦꯖ ꯑꯔꯤꯕꯗ ꯂꯩꯇꯕ ꯃꯥꯜ ꯂꯩꯇꯦ ꯍꯥꯏꯕ ꯃꯥꯜꯂꯦ
ꯑꯗꯨꯅꯦ ꯍꯥꯏꯖꯤ
ꯃꯤ ꯌꯥꯝ ꯆꯪꯅꯕꯅꯦꯕ
ꯑꯗꯨꯅꯦ ꯅꯪ ꯅꯪꯗꯤ ꯅꯥꯎꯔꯦꯝ ꯅꯥꯎꯔꯦꯝ ꯅꯠꯇꯦ ꯅꯪꯒꯤ ꯇꯧꯕ ꯃꯇꯝꯗꯨꯗꯗꯤ ꯑꯔꯤꯕ ꯂꯩꯍꯧꯗꯕꯔ ꯁꯤꯅꯦ ꯑꯩꯖꯨ ꯑꯗꯨ ꯃꯇꯝꯗꯗꯤ ꯍꯪꯍꯧꯗ꯭ꯔꯦꯕ
ꯑꯁ ꯈꯪꯗꯦ ꯑꯩꯈꯣꯏꯒꯤ ꯀꯣꯂꯦꯖꯇꯗꯤ ꯃꯤ ꯌꯥꯝ ꯆꯪꯅꯕꯅꯤ ꯃꯤ ꯌꯥꯝ ꯌꯥꯝꯕꯅꯤ ꯁꯇꯥꯞ
ꯆꯤꯡꯗ ꯂꯩꯔꯤ ꯁꯇꯥꯐ ꯃꯌꯥꯝꯖꯤꯕꯨ ꯀꯩ ꯀꯠ ꯌꯥꯝ ꯂꯧꯃꯟꯒ꯭ꯔꯕꯕ ꯌꯥꯝꯃꯟꯒ꯭ꯔꯕꯕ ꯅꯣꯏꯒꯤꯗꯣ
ꯃꯜꯂꯦꯅ ꯍꯥꯏꯅꯕ ꯈꯪꯗꯦ
ꯑꯗꯨꯅꯦ ꯑꯩꯅ ꯍꯥꯏꯖꯦ ꯑꯗꯣ ꯅꯟꯗꯤ ꯇꯣꯂꯣꯞꯁꯦ ꯀꯌꯥꯝ ꯆꯥꯔꯤꯅꯣ ꯃꯣꯏꯒꯤꯗꯤ ꯑꯣꯖꯥ ꯌꯦꯡꯅꯔꯒꯔ ꯀꯃꯥꯏ ꯇꯧꯕꯅꯣ ꯑꯗꯨꯖꯨ ꯇꯥ ꯀꯩꯅꯣꯍꯣꯏꯗꯤ ꯈꯪꯉꯝꯒꯅꯤ ꯑꯗꯣ ꯑꯩꯅ ꯋꯥꯔꯤꯗꯣ ꯁꯥꯟꯅꯅꯤꯡꯕ ꯍꯥꯏꯇꯥꯔꯦ ꯑꯗ ꯍꯧꯖꯤꯛ ꯅꯣꯏ ꯀꯣꯂꯦꯖ ꯇꯔꯥꯏꯊꯣꯏꯃꯨꯛ
ꯎꯝ
ꯖꯦ ꯑꯗꯨꯝ ꯃꯥꯒꯤ ꯂꯩꯔꯛꯀꯗꯣꯏꯅꯤ ꯅꯟ ꯇꯤꯆꯤꯡ ꯂꯩꯕ ꯁ꯭ꯇꯥꯐ ꯆꯦꯟꯊꯣꯛ ꯆꯦꯟꯁꯤꯟꯒꯤ ꯀꯩꯅꯣꯝ ꯀꯩꯅꯣꯝꯒꯤ
ꯂꯩꯅꯦꯕ ꯑꯗꯨꯕꯨꯗꯤ ꯆꯨꯝꯃꯦꯕ ꯃꯥꯒꯤ ꯗꯤꯄꯥꯔꯠꯃꯦꯟ ꯑꯃꯃꯝꯒꯤ ꯂꯣꯏ ꯂꯩꯗꯣꯏꯅꯦꯕ ꯂꯩꯕꯗꯣ ꯐꯨꯜꯂꯣꯏ ꯑꯣꯏꯁꯜꯂꯦ ꯍꯥꯏꯕ ꯀꯩꯅꯣꯝ ꯍꯥꯏꯔꯤꯕ ꯗꯤꯄꯥꯔꯠꯃꯦꯟꯗꯣ ꯑꯅꯧꯕ ꯍꯥꯏꯗꯨꯗꯅꯦꯕ ꯑꯩꯅ ꯒ꯭ꯌꯥꯟ ꯇꯥꯗ꯭ꯔꯤꯖꯦ ꯑꯅꯧꯕ ꯑꯩ ꯐꯣꯟ ꯇꯧꯕꯅꯤ ꯋꯥꯆꯞꯇ ꯅꯪ ꯑꯗꯨꯝ ꯄꯥꯏꯔꯛꯇ꯭ꯔꯦꯕ
ꯃꯥꯖꯨ ꯏꯉꯥꯎ ꯉꯥꯎꯔꯝꯃꯅꯤ
ꯥ ꯑꯗ ꯑꯅꯧꯕ ꯑꯣꯏꯔꯒꯖꯨ ꯑꯃꯕꯨ ꯑꯣꯏꯔꯒꯖꯨ ꯃꯑꯣꯡꯗꯣ ꯑꯩꯅ ꯀꯨꯏꯅ ꯆꯪꯒꯗꯕ ꯑꯣꯏꯇꯥꯔꯗꯤ ꯑꯃꯨꯛ ꯇꯟꯕ ꯑꯅꯧꯕꯅꯦ ꯍꯥꯏꯔꯒ ꯆꯍꯤ ꯇ꯭ꯔꯥꯏ ꯃꯇꯨꯡꯗ ꯑꯣꯏꯒꯗꯕ ꯑꯣꯏꯔꯗꯤ ꯀꯗꯧꯅꯗꯣꯏꯕ ꯑꯗꯨꯗꯤ ꯆꯍꯤ ꯅꯦ ꯌꯥꯝꯗ꯭ꯔꯕꯗ ꯑꯍꯨꯝꯒꯨꯝꯕ ꯉꯥꯏꯔꯦ ꯍꯥꯏꯔꯖꯨ ꯑꯍꯨꯝ ꯃꯔꯤ ꯅꯪ ꯆꯍꯤ ꯑꯍꯨꯝ ꯃꯔꯤ ꯁꯨꯔꯛꯑꯕ
ꯎꯝ ꯑꯁ ꯁꯤ ꯊꯕꯛꯁꯦ ꯑꯩ ꯒ꯭ꯌꯥꯟ ꯇꯥꯗꯦꯗ ꯁꯤ ꯑꯩ ꯌꯥꯝ ꯋꯥꯏꯗ
ꯋꯥꯕ ꯍꯥꯏꯖꯦ ꯅꯣꯏꯗꯤ ꯈꯪꯍꯧꯗꯦꯍꯦ ꯑꯗꯨꯝ ꯈꯪꯍꯧꯕ꯭ꯔꯣ ꯇꯨ ꯊꯥꯎꯖꯟ ꯇ꯭ꯋꯦꯟꯇꯤ ꯋꯥꯟ ꯇ꯭ꯋꯦꯟꯇꯤ ꯇꯨꯑꯗꯥꯏꯗꯩꯅꯦ ꯍꯧꯖꯤꯛ ꯇ꯭ꯋꯦꯟꯇꯤ ꯁꯤꯛꯁ ꯌꯧꯁꯤꯜꯂꯕꯅꯤ ꯈꯜꯂꯣ
ꯈꯪꯍꯧꯗ ꯈꯪꯍꯧꯗ꯭ꯔꯁꯨ ꯑꯗꯨꯅꯦ ꯑꯩꯅ ꯈꯪꯍꯧꯗꯦ ꯍꯥꯏꯕ ꯋꯥꯅꯤ ꯑꯗꯣ ꯂꯩꯔꯤꯕ ꯁꯔꯀꯥꯔ ꯃꯇꯥꯖꯤꯒ
ꯎꯝ ꯑꯗꯣ ꯀꯧꯔꯛꯄ ꯒꯣꯕꯔꯃꯦꯟꯅ ꯒꯣꯕꯔꯃꯦꯟꯅ ꯀꯧꯔꯛꯄꯗ ꯐꯠ ꯂꯥꯎꯅ ꯌꯥꯎꯍꯧꯕ ꯍꯥꯏꯗꯨꯅꯕꯨꯗꯤ ꯑ ꯑ ꯑꯗꯨꯁꯨ ꯑꯃꯔꯣꯝꯗꯕꯨꯗꯤ ꯐꯕ ꯀꯟꯇ꯭ꯔꯦꯛ ꯑꯣꯏꯒꯦꯔꯥ ꯑꯣꯏꯔꯣꯒꯦꯔꯥ ꯁꯠ ꯂꯥꯎꯅ ꯈꯜꯂꯤꯗꯨꯅ ꯑꯗꯨꯒꯤꯅ ꯑꯗꯨꯖꯨ ꯍꯦꯛ ꯀꯧꯔꯛꯀꯅꯤ ꯀꯧꯔꯛꯑꯣꯏ ꯍꯥꯏꯕ ꯉꯝꯗꯦꯗꯣ ꯇꯧꯔꯤꯖꯦ
ꯑꯁ ꯒ꯭ꯌꯥꯟ ꯇꯥꯗꯦ ꯊꯕꯛꯀꯤ ꯃꯇꯥꯡꯖꯦ ꯑꯩ ꯀꯣꯛ ꯌꯥꯝ ꯉꯥꯎꯋꯤ
ꯑꯗꯨꯅꯤ ꯍꯥꯏꯁꯦ ꯊꯕꯛꯀꯤ ꯃꯇꯥꯡꯗꯗꯤ ꯑꯩ ꯃꯃꯥꯡꯗ ꯈꯔꯅꯤꯒꯤ ꯃꯃꯥꯡꯗ ꯒ꯭ꯔꯦꯖꯨꯋꯦꯠ ꯇꯤꯆꯔ ꯃꯌꯥꯝ ꯍꯥꯏꯗꯣꯛꯈꯤꯕꯗꯣ
ꯎꯝ
ꯑꯥ ꯍꯥꯏꯗꯣꯛꯈꯤꯕꯗꯨꯗ ꯑꯗꯨꯒꯤ ꯄꯣꯠꯇꯣ ꯌꯥꯝ ꯀꯨꯏꯅ ꯂꯩꯔꯨꯕ ꯄꯣꯠꯅꯤ ꯍꯥꯏꯌꯦꯕ ꯅꯝꯃꯒ
ꯆꯍꯤ ꯑ ꯂꯩ
ꯑꯥ ꯑꯗꯣ ꯍꯟꯗꯛꯀꯤ ꯄ꯭ꯔꯥꯏꯃꯥꯔꯤꯒ ꯄ꯭ꯔꯤ ꯄ꯭ꯔꯥꯏꯃꯔꯤ ꯃꯌꯥꯝ ꯀꯧꯗ꯭ꯔꯅꯦ
ꯎꯝ
ꯀꯧꯕꯗꯣ ꯁꯠ ꯂꯥꯎꯅ ꯍꯥꯏꯗꯣꯔꯛꯀꯅꯤ ꯍꯥꯏꯕ ꯉꯝꯗ꯭ꯔꯤꯕ
ꯎꯝ
ꯊꯥꯔꯒꯥ ꯑꯦꯛꯖꯥꯝ ꯑꯦꯛꯖꯥꯝꯕꯨꯛ ꯊꯥꯗ꯭ꯔꯤꯗꯅꯀꯣ ꯑꯦꯛꯖꯥꯝ ꯊꯥꯗ꯭ꯔꯤ ꯑꯗꯨꯒ ꯑꯦꯛꯖꯥꯝ ꯊꯥꯗ꯭ꯔꯒꯁꯨ ꯊꯥꯖꯤꯜꯂꯧꯕ ꯑꯃ ꯍꯥꯏꯕꯃꯗꯤ ꯆꯪꯉꯤꯗꯅ ꯀꯝꯄꯜꯁꯔꯤ ꯇꯧꯗꯤ ꯇꯧꯔꯛꯀꯅꯤꯗꯅ ꯑꯗꯨꯒꯤ ꯈꯜꯂꯒ ꯑꯩꯖꯨ ꯊꯥꯖꯤꯟꯒꯤꯕꯩ ꯋꯥꯅꯦꯕ
ꯇꯧꯗꯤ ꯇꯧꯔꯛꯀꯅꯤ ꯑꯗꯨꯗ ꯀꯝ ꯀꯥꯟ ꯇꯧꯗꯣꯏꯅꯣ ꯈꯣꯠꯇꯣꯏꯅꯣ ꯈꯪꯗꯕꯒꯤ ꯋꯥꯔꯤꯅꯦꯕ
ꯎꯝ ꯀꯝ ꯀꯥꯟꯗ ꯇꯧꯗꯨꯏꯅꯣ ꯈꯪꯗꯕꯒꯤ ꯋꯥꯔꯤꯅꯦꯕ ꯑꯗ ꯄ꯭ꯔꯥꯏꯃꯔꯤꯒꯤ ꯑꯃ ꯀꯧꯒꯤꯕꯗꯣ ꯔꯥꯀꯦꯁ ꯍꯣꯏ ꯊꯥꯖꯤꯜꯂꯦꯅ ꯌꯥꯗꯦ ꯗꯥꯏꯠ ꯚꯦꯠ ꯗꯥꯏꯠ ꯌꯥꯎꯗꯦꯅ ꯇꯧꯒꯤꯕꯗꯣ ꯅꯣꯏ ꯅꯃꯥꯟꯅꯕꯤ ꯁꯟꯗꯥꯅꯤ ꯍꯣꯏꯗꯤ ꯊꯥꯖꯜꯂꯦ ꯍꯥꯏꯕ ꯁꯟꯗꯥꯅꯤꯅ ꯏꯆꯦ ꯑꯩꯗꯤ ꯄ꯭ꯔꯥꯏꯃꯥꯔꯤꯒꯤꯗ ꯑꯣꯏꯅ ꯊꯥꯖꯜꯂꯦꯅ ꯍꯥꯏꯌꯦꯕ ꯃꯥꯅ ꯄꯤꯒꯤꯗꯣ ꯊꯥꯖꯤꯟꯗ꯭ꯔꯦꯅ ꯑꯗ ꯄ꯭ꯔꯥꯏꯃꯥꯔꯤꯒꯤꯗꯣ ꯑꯥ ꯍꯟꯗꯛꯇ ꯀꯧꯒꯤꯕ ꯑꯣꯏꯗꯣꯏꯔꯥ ꯑꯗꯨꯒꯤꯗꯣ ꯊꯥꯖꯤꯟꯕꯗꯣ ꯅꯧꯅ ꯑꯃꯨꯛ ꯐꯣꯝꯖꯦ ꯊꯥꯔꯛꯄꯒꯤ ꯄꯥꯥꯛꯇꯤ ꯊꯥꯖꯗꯦꯅꯦ ꯑꯗ ꯑꯞꯄꯔ ꯄ꯭ꯔꯥꯏꯃꯔꯤꯒꯤꯗꯤ ꯀꯧꯗ꯭ꯔꯤꯕ
ꯀꯧꯗ꯭ꯔꯤ
ꯕꯦꯠ ꯍꯥꯟꯅ ꯇꯧꯁꯜꯂꯨ ꯕꯦꯠ ꯍꯥꯟꯅ ꯇꯧꯁꯜꯂꯨ ꯍꯥꯏꯗꯣ
ꯎꯝ
ꯑꯗꯣ ꯑꯩ ꯑꯗꯨ ꯗꯥꯏꯠꯇꯨꯖꯨ ꯗꯥꯏꯠꯇꯨꯖꯨ ꯇꯧꯅꯤꯡꯕ ꯑꯩꯅ ꯗꯥꯏꯠꯇꯨꯅ ꯑꯃꯨꯛ ꯁꯟꯗꯥꯅꯤꯅꯗꯤ ꯒꯣꯕꯔꯃꯦꯟ ꯒꯤꯗꯣ ꯇꯧꯕ ꯃꯇꯝꯗ ꯄꯩꯁꯥꯕꯨꯗꯤ ꯌꯥꯝ ꯆꯪꯉꯣꯏ ꯍꯥꯏ ꯑꯗꯣ ꯀꯥꯕ ꯑꯃ ꯆꯪꯉꯤꯕꯅꯤ ꯅ ꯁꯣꯟꯗ ꯕꯦꯗ ꯑꯃꯨꯛ ꯇꯧꯁꯜꯂꯨꯔꯒ ꯑꯃꯨꯛ ꯀꯥꯁꯟꯕꯗꯣ ꯄ꯭ꯔꯥꯏꯚꯦꯠ ꯑꯗꯨꯏ ꯇꯥꯗꯤ ꯀꯥꯗꯕꯤꯗ ꯇꯧꯔꯒ ꯑꯗꯨꯝ ꯌꯥꯔꯔꯣꯏ ꯇꯥꯔꯗꯤ ꯅꯣꯏꯆꯦ ꯄꯟꯆꯥꯥ꯭ꯏꯠꯁꯨ ꯇꯝꯗꯣꯏꯅꯤꯅ ꯑꯩꯅ ꯄ꯭ꯔꯥꯏꯚꯦꯠ ꯇꯧꯔꯖꯨꯅ ꯈꯟꯕꯗꯤ ꯆꯍꯤ ꯑꯅꯤꯃꯨꯛ ꯂꯩꯔꯕ ꯃꯇꯨꯡ ꯇꯧꯕ ꯑꯣꯏꯇꯥꯥꯔꯗꯤ ꯆꯍꯤꯗ ꯑꯩꯉꯣꯟꯗ ꯑꯃꯨꯛ ꯑꯥ ꯌꯧꯒꯤꯗꯣꯔꯕ
ꯏꯁꯁ ꯑꯗꯨꯇꯥꯔꯖꯨ ꯁꯤꯗꯤ ꯐꯪꯖꯟꯅ ꯈꯣꯠꯄ ꯇꯧꯔꯛꯑꯒꯗꯤ ꯐꯔꯛ ꯇꯥꯅꯤ
ꯐꯪꯗꯤ ꯐꯪꯖꯟꯅꯔꯣꯏ ꯍꯥꯏꯌꯦ ꯔꯥꯀꯦꯁꯅ ꯍꯥꯏꯕꯗꯨꯁꯨ
ꯑꯣ
ꯐꯥꯡꯗꯤ ꯁꯨꯡꯐꯥꯡ ꯐꯥꯡꯖꯤꯟꯅꯗ ꯐꯥꯡꯖꯤꯟꯅꯔꯣꯏ ꯄꯥꯛ ꯐꯪꯖꯟꯅꯗꯕꯅꯤ ꯁꯤꯅꯦꯃꯥ ꯍꯥꯏꯁꯦ
ꯎꯝ
ꯗꯥꯏꯗꯀꯤꯖꯦ ꯀꯅꯥꯅꯣꯅꯍꯥꯟꯅꯣꯡꯃꯣ ꯍꯥꯏꯗꯨꯕꯨ ꯔꯣꯕꯤꯅꯥꯅ ꯁꯥꯗꯤꯕꯤꯒꯦꯠ ꯂꯩꯅꯕꯁꯨ ꯑꯗꯨꯝ ꯌꯥꯎꯏꯒꯥꯏ ꯈꯣꯠꯂꯤꯒꯥꯏ ꯍꯥꯏꯅꯩꯗꯨꯕꯨ ꯆꯨꯝꯃꯤꯔ ꯂꯥꯜꯂꯤꯔꯗꯤ ꯈꯪꯗꯦꯍꯦ ꯑꯗꯨꯗꯤ
ꯑꯗꯨꯗꯤ ꯈꯪꯗꯤꯌꯦ ꯈꯪꯗꯦꯗ ꯊꯕꯛꯀꯤ ꯏꯟꯒꯥꯡꯒꯤꯖꯦ ꯇꯧꯅꯤꯡꯕꯩ ꯇꯧꯅꯤꯡꯕ ꯉꯥꯛꯇ ꯑꯗꯨꯕꯨ ꯂꯛꯇꯁꯨ ꯑꯩꯒꯤ ꯑꯩꯒꯤ ꯂꯥꯏꯕꯛꯇ ꯊꯕꯛꯁꯦ ꯇꯧ ꯍꯥꯏꯕ ꯂꯩꯔꯒ ꯇꯧꯗꯣꯔꯤꯅꯤ
ꯈꯪꯗꯦ ꯅꯪꯒꯤꯗꯤ ꯍꯥꯏꯅ ꯑꯃ ꯂꯩꯔꯝꯕꯖꯨ ꯌꯥꯏ ꯑꯩꯅꯦ ꯃꯊꯥ ꯁꯥꯏꯖꯦ ꯏꯕꯦꯝꯃ ꯀ ꯁꯤꯀꯤ ꯑꯃ ꯊꯣꯛꯇꯦ ꯃꯍꯪꯗ ꯑꯝꯇ ꯇꯨꯝꯕ ꯆꯥꯕ ꯇꯧ ꯂꯩꯔꯦ ꯑꯗꯨꯅ ꯐꯤ ꯑꯣꯏꯅ ꯁꯥꯒꯤꯔꯅ ꯀꯟ ꯈꯟꯒꯠꯂꯛꯏꯖꯦ
ꯎꯝ ꯐꯤ ꯐꯤꯗꯨꯅ ꯈ꯭ꯋꯥꯏ ꯐꯔꯦ ꯑꯩꯗꯤ ꯑꯩꯗꯤ ꯑꯩꯗꯤ ꯑꯩ ꯑꯗꯨꯝ ꯄꯥꯝꯃꯦ ꯑꯩꯅ ꯍꯥꯏꯖꯤꯅꯤ ꯑꯩ ꯑꯗꯨꯝ ꯄꯥꯝꯃꯦ ꯑꯩꯗꯤ ꯔꯤꯁ꯭ꯔꯁꯁꯤꯗꯤ ꯄꯣꯊꯥ ꯄꯣꯊꯥ ꯇꯧꯕꯅꯤꯅ ꯑꯇꯪ ꯁꯥꯏꯌꯦ ꯃꯥ ꯃꯌꯨꯝ ꯆꯠꯂꯀꯥꯟꯗ ꯁꯥꯏ
ꯑꯗꯨꯅꯦ ꯀꯩꯗꯧꯔꯒꯦ ꯐꯤꯁꯥꯏꯌꯦꯅ ꯅꯣꯛꯅꯔꯕꯣ
ꯎꯝ
ꯀꯅꯥ ꯅꯣꯛꯅꯗꯣꯔꯤꯒꯦ ꯑꯩ ꯍꯥꯏꯁꯦ ꯍꯥ
ꯁꯦꯟ ꯇꯥꯟꯕꯗꯕꯨ ꯀꯔꯤꯅꯣ
ꯑꯗꯨꯅꯦ ꯁꯦꯟ ꯇꯥꯟꯕꯗꯕꯨ ꯀꯅꯥ ꯅꯣꯛꯅꯗꯣꯔꯤꯒꯦꯕ ꯑꯩꯖꯨ ꯀꯟ ꯈꯟꯒꯠꯂꯛꯑꯕꯅꯤ ꯄꯟꯖꯗ ꯍꯪꯉꯒ ꯑꯩ ꯑꯩ ꯑꯩ ꯁꯥꯖꯤꯔ
ꯑꯝꯇ ꯍꯪꯉꯣ ꯑꯝꯇ ꯍꯪꯉꯣ ꯀꯣꯟꯒꯗꯣ ꯑꯝꯇ ꯍꯪꯉꯣ ꯀꯣꯟ ꯁꯦꯀꯦꯟ ꯍꯦꯟꯒꯗ ꯂꯩꯒꯗ꯭ꯔꯅ ꯑꯗꯣ ꯂꯩꯔ ꯂꯣꯏꯔꯦ ꯑꯗꯨꯒ ꯁꯥꯃꯤꯟꯅꯔ ꯂꯣꯏꯔꯦ ꯑꯩꯈꯣꯏ ꯃꯌꯥꯝ ꯄꯣꯊꯥ ꯄꯣꯊꯥ
ꯑꯥꯎ ꯌꯥꯝ ꯆꯥꯎꯗꯦꯕ ꯃꯥꯏꯗꯣ ꯄꯤꯁꯛ ꯄꯤꯛꯑꯦꯕ ꯑꯩ ꯍꯥꯏꯖꯤꯅꯤ ꯋꯥꯡꯒꯩ ꯁꯥꯕꯒꯤ ꯀꯣꯟꯗꯨꯅꯦ ꯍꯥꯏꯗꯣ ꯍꯧꯔꯒ ꯍꯧꯕꯗꯨꯗꯤ ꯑꯥ ꯃꯣꯏ ꯑꯗꯥꯥ ꯍꯧꯌꯦ ꯍꯥꯏꯔꯃꯤꯅ ꯈꯣꯏꯖꯨ ꯄꯨ ꯇꯥꯔꯦꯗꯅ
ꯎꯝ ꯍꯧꯔꯒ ꯄꯨꯔꯛꯒ ꯍꯥꯞꯆꯤꯜꯂ ꯂꯣꯏꯔꯦ ꯀꯩꯅꯣ
ꯑꯗꯨꯅꯤ ꯑꯩ ꯍꯣꯔꯦꯟ ꯃꯥ ꯋꯥꯔꯤ ꯁꯥꯟꯅꯕꯗ ꯑꯩ ꯍꯪ ꯇꯥꯔꯦ ꯑꯗꯨꯒ ꯍꯥꯏꯐꯦꯠ ꯍꯥꯏꯇꯥꯔꯦ ꯑꯗꯩ ꯃꯦꯆꯤꯟ ꯂꯣꯝꯗ ꯑꯃꯨꯛ ꯉꯝꯃꯔꯣꯏꯕ ꯑꯩꯗꯤ ꯃꯦꯆꯤꯜ ꯂꯣꯝꯁꯦ ꯃꯤꯠꯁꯦ
ꯀꯗꯥꯏꯗꯒꯤ ꯃꯈꯣꯟꯖꯨ ꯌꯥꯝ ꯍꯧꯋꯤꯅ
ꯑꯩ ꯀꯣꯟꯗꯨꯗꯤ ꯇꯣꯛ ꯇꯣꯛ ꯇꯣꯛ ꯇꯣꯛ ꯇꯥꯛ ꯇꯣꯛ ꯇꯥꯛꯇꯪ ꯇꯧꯖꯕꯅꯤꯗꯣ ꯌꯥꯝ ꯍꯦꯟꯅ ꯂꯥꯡꯕ ꯑꯣꯏꯗꯦꯗꯅ ꯑꯗꯨꯗꯨꯅ ꯁꯥꯏꯠ ꯏꯟꯀꯝ ꯑꯣꯏꯅ ꯇꯥꯜꯂꯕ
ꯌꯥꯏꯌꯦ ꯑꯗꯨꯅꯦ ꯑꯩꯅ ꯍꯥꯏꯖꯦ ꯂꯤꯁꯤꯡ ꯃꯉꯥ ꯇꯔꯥꯗ ꯆꯪꯉꯖꯨ ꯄꯩꯁꯥꯖꯦ ꯌꯥꯝ ꯚꯦꯂꯨ ꯑꯣꯏꯔꯛꯑꯦꯅꯦ ꯍꯧꯖꯤꯛꯇꯤ
ꯄꯤꯅꯤꯡꯉꯥꯏ ꯂꯩꯇꯕꯅꯤꯅꯦꯍꯦ
ꯁꯦꯟꯖꯦ ꯐꯔꯛ ꯌꯥꯝ ꯇꯥꯏꯅꯦ ꯁꯦꯟꯒꯤ ꯉꯥꯛꯇꯅꯤꯅꯦ ꯋꯥꯅꯔꯤꯁꯦ
ꯎꯝ ꯃꯥꯅꯤꯅꯦ ꯑꯗꯨꯅꯤ ꯑꯩꯅ ꯍꯪꯕꯨ ꯍꯪꯖꯦꯔꯥ ꯈꯪꯗꯦ ꯑꯩ ꯉꯥꯏꯍꯥꯛ ꯂꯩꯔꯒ ꯐꯣꯟ ꯑꯝꯇꯕꯨ ꯇꯧꯒꯦ ꯑꯗꯨꯒ
ꯍꯪꯉꯣ ꯍꯪꯉꯣ ꯑꯗꯣ ꯑꯩꯖꯨ ꯌꯥꯝ ꯈꯪꯅꯤꯡꯉꯦ ꯑꯩꯖꯨ ꯑꯩꯖꯨ ꯈꯣꯏꯖꯨ ꯉꯝ ꯂꯦꯃ ꯍꯧꯖꯤꯛꯇꯤ ꯑꯉꯥꯡꯑꯣꯏꯔꯤꯝꯅꯤꯅ ꯑꯉꯥꯡ ꯑꯣꯏꯔꯤꯝꯅꯤꯅꯦ ꯍꯧꯖꯤꯛꯇꯤ
ꯄꯣꯠ ꯑꯝꯇ ꯂꯧꯊꯣꯛꯎꯒꯦ ꯑꯩ ꯑꯃꯨꯛ ꯇꯧꯔꯛꯀꯦ ꯑꯗꯨꯒ ꯏꯟꯖꯥꯡ ꯁꯦꯝꯗꯣꯛꯀꯦ ꯏꯟꯖꯥꯡ ꯁꯦꯝ ꯁꯦꯝ ꯇꯧꯔꯛꯀꯦ ꯑꯩ ꯊꯝꯃꯣ ꯊꯝꯃꯣ